ꯍꯥꯏ
ꯍꯤꯃꯠ
ꯃꯥꯅꯦ ꯄꯤꯕ꯭ꯔꯥ꯫
ꯑꯣ ꯏꯃꯥꯟꯅꯕꯤ ꯏꯃꯥꯟꯅꯕꯤ ꯑꯣꯏꯗꯣꯏꯔꯥ꯫ ꯏꯃꯥꯟꯅꯕ ꯑꯣꯏꯗꯣꯏꯔꯥ ꯈꯪꯖꯗ꯭ꯔꯦ꯫
ꯏꯃꯥꯅꯦ ꯗꯣ ꯑꯩꯒꯤꯁꯦ ꯈꯔ ꯂꯥꯡꯕ꯭ꯔꯥ꯫
ꯑꯥ ꯀꯩꯁꯨ ꯇꯥꯗꯕ ꯃꯥꯜꯂꯦ ꯑꯩꯒꯤꯁꯨ ꯆꯦꯛꯋꯌꯥ ꯈꯣꯡꯕꯒꯤ ꯃꯈꯣꯜꯒꯨꯝꯕ ꯇꯥꯕ꯭ꯔꯥ꯫
ꯇꯥꯗꯦ ꯑꯩꯒꯤꯢ ꯎꯆꯦꯛ ꯑꯣꯢꯔꯛꯑꯣꯌꯦ ꯈꯔ ꯍꯧꯔꯛ ꯑꯅꯤꯌꯦ꯫
ꯈꯤꯇꯪꯗꯤ ꯇꯥꯈꯤꯒꯨꯝ ꯂꯥꯛꯀꯨꯝ ꯇꯧꯋꯦ꯫
ꯎꯆꯦꯛꯇꯒꯤ ꯈꯔ ꯍꯦꯟꯅ ꯀꯟꯕꯅꯦ ꯑꯩꯈꯣꯏꯒꯤꯗꯤꯀꯣ꯫
ꯅꯪꯒꯤ ꯏꯆꯦ ꯑꯃ ꯂꯩꯇ꯭ꯔꯥ꯫
ꯎꯝ꯫
ꯑꯗꯨ ꯑꯗꯨꯗ
ꯃꯥꯒꯤꯦ ꯈꯣꯟꯖꯦꯇꯥꯦ
ꯍ ꯌꯥꯝ
ꯎꯝ ꯃꯥ ꯌꯥꯝꯅ ꯍꯧꯖꯤꯛ ꯁꯥꯊꯤꯕ ꯃꯥꯜꯂꯤꯀꯣ
ꯑꯩꯒꯤ ꯍꯧꯅꯕꯤꯗꯣ ꯍꯧꯔꯛꯇꯅꯅꯦ ꯀꯤꯕꯅ ꯂꯣꯏꯔꯦꯗꯤ
ꯀꯩꯒꯤꯅꯣ ꯃꯥ ꯑꯃꯨꯃꯣ ꯑꯗꯨꯃꯥꯏꯅ ꯇꯧꯔꯤꯗꯨꯕꯣ
ꯑꯥ ꯅꯤꯅꯨꯡꯉꯥꯏꯒꯁ ꯐꯃꯤꯅꯣ ꯌꯨꯝꯗ
ꯍꯥꯥ
ꯀꯩꯗ
ꯃꯥ ꯀꯩꯗꯧꯔꯒꯦ ꯃꯥ
ꯑꯗꯨ
ꯣ ꯅꯪ ꯀꯗꯃꯤꯅꯣ
ꯑꯃ ꯌꯦꯡꯉꯝꯕꯅꯦ
ꯍ ꯀꯣꯏ ꯃꯦꯣ
ꯅꯪ ꯃꯄꯥꯟ ꯊꯣꯛꯑꯒꯦꯔꯥ ꯅꯠꯇ꯭ꯔꯥ ꯅꯪ ꯊꯪꯅꯕꯒꯤ ꯀꯥꯜꯗ ꯆꯪꯒꯦ ꯆꯪꯉꯨ
ꯀꯩꯅꯣꯗꯣ ꯃꯣꯏ ꯉꯁꯤ ꯄꯔꯤꯈ꯭ꯌꯥ ꯆꯠꯅꯔꯨꯕꯒꯤꯀꯣ ꯋꯥꯍ ꯊꯨ
ꯈꯔ ꯃꯈꯣꯟꯁꯦ ꯑꯇꯣꯞꯄ ꯈꯤꯇꯪ ꯀꯗꯂ
ꯑꯩ ꯁꯣꯔꯣꯛꯇ ꯊꯣꯛꯆꯔꯛꯑꯦ
ꯅꯍꯥꯟꯥꯟ ꯑꯃꯨꯛ ꯏꯃꯥꯟꯅꯕꯤ ꯅꯪꯒ ꯊꯪꯅꯕꯗꯣ
ꯎꯝ
ꯃꯥ ꯏꯕꯥꯅꯤꯅ ꯋꯥꯔꯤ ꯁꯥꯟꯅꯐꯝꯁꯦ ꯂꯩꯇ꯭ꯔꯕ ꯑꯗꯨꯒꯤ ꯑꯩꯈꯣꯏꯁꯨ ꯃꯥꯥꯡꯒꯤ ꯍꯩꯅꯧꯍꯗ꯭ꯔꯥ ꯑꯩꯅꯪ ꯃꯈꯣꯡꯗꯨꯗ ꯁꯣꯔꯣꯛ ꯃꯄꯥꯟꯗꯨꯗ ꯐꯝꯃꯒ ꯂꯩꯔꯝꯕꯩ ꯋꯥꯅꯤ ꯑꯩꯅ ꯊꯣꯛꯂꯀꯥꯟꯗ ꯑꯩꯁꯨ ꯊꯣꯛꯂꯛꯄ
ꯃꯥꯁꯨ ꯋꯥꯖꯔꯕꯜ
ꯎꯝ ꯋꯥꯖꯔꯕꯅꯦ ꯃꯥꯁꯨ
ꯎꯝ ꯁ꯭ꯋꯥꯁꯤꯁꯨ ꯑꯗꯨꯝ ꯈꯔꯗꯤ ꯂꯥꯡꯗꯧ ꯃꯥꯜꯂꯦ
ꯑꯥ ꯍꯧꯖꯤꯛꯇꯤ ꯃꯇꯝ ꯎꯝ ꯊꯣꯛꯂꯛꯄꯩ ꯃꯇꯝ ꯑꯣꯏꯅ ꯃꯤꯁꯤꯡꯗꯨꯁꯨ ꯀꯣ
ꯊꯣꯛꯂꯛꯄꯩ ꯃꯇꯝ ꯑꯗꯨꯒ ꯑꯩꯈꯣꯏꯒꯤ ꯅꯥꯀꯟꯗ ꯌꯨꯝ ꯑꯅꯧꯕ ꯑꯃ ꯁꯥꯒꯠꯄꯗꯣ
ꯑꯥ ꯑꯥ
ꯑꯥ ꯑꯗꯨꯒꯤ ꯑꯍꯟ ꯈꯔ ꯂꯩꯌꯦꯕ ꯄꯥꯝꯆꯥ ꯃꯣꯏ ꯃꯣꯏꯒꯤꯁꯨ ꯈꯔ ꯂꯥꯡꯕ ꯍꯥꯏꯇꯥꯔꯦ
ꯆꯥ ꯍꯥꯏꯔꯣ ꯑꯗꯨꯗꯤ ꯂꯨꯄꯥ ꯃꯆꯥ ꯑꯣꯏꯗ꯭ꯔꯦ
ꯑꯍꯟ ꯃꯆꯥ ꯈꯔ ꯂꯩꯌꯦꯕ
ꯎꯝ
ꯃꯣꯏ ꯊꯕꯛ ꯇꯧꯕꯒꯤ
ꯑꯥ
ꯏꯁꯩꯗꯨꯁꯨ ꯊꯥꯔꯤ ꯃꯣꯏ ꯑꯗꯨꯅ ꯏꯁꯩ ꯈꯔ ꯂꯥꯞꯅ ꯑꯃꯨꯛ ꯂꯥꯛꯑꯦ
ꯏꯃꯥꯟꯅꯕꯤ ꯑꯋꯥꯕ ꯑꯃꯅꯦꯀꯣ ꯄꯨꯟꯁꯤꯁꯦ
ꯊꯣꯛꯂꯛꯂꯤꯕ ꯐꯤꯔꯣꯟ ꯆꯠꯠꯇꯁꯤꯒ ꯒ ꯀꯦꯅ ꯀꯦꯅ ꯊꯣꯛꯅꯔꯅꯤ ꯑꯣꯑꯌꯦ ꯐꯔꯤ ꯑꯃꯃꯦ ꯂꯩ ꯇꯅ
ꯑꯥ
ꯏꯪꯁꯕ
ꯑꯩ ꯉꯁꯥꯏ ꯈꯦꯇ꯭ꯔꯤꯒ ꯌꯦꯟꯒ ꯆꯥꯏ
ꯑꯁꯗꯤ ꯃꯊꯦꯜ ꯇꯧꯈꯔꯦ ꯉꯁꯤꯗꯤ
ꯇꯧ ꯑꯦ ꯈꯦꯆꯇ꯭ꯔꯤꯗꯨꯗꯤ ꯃꯤ ꯑꯩꯈꯣꯏꯕꯥꯗꯣ ꯁꯣꯔꯥ ꯆꯠꯂꯨꯕ ꯑꯗꯨꯗꯩ ꯃꯣꯏ ꯁꯣꯔꯥꯗꯤ ꯈꯦꯇ꯭ꯔꯤꯗ ꯇꯗ ꯄꯨꯔꯛꯑꯦ ꯌꯦꯅ ꯉꯔꯥꯡ ꯅꯨꯃꯤꯗꯥꯡ ꯆꯥꯕ ꯌꯦꯟ ꯂꯦꯝꯕ ꯑꯗꯨꯒ ꯆꯥꯔꯦ
ꯅꯪ ꯀꯦꯖꯤ ꯈꯔꯗꯤ ꯍꯦꯟꯒꯠꯂꯒ ꯂꯥꯛꯎꯍꯦ
ꯀꯥꯏꯗ ꯍꯦꯟꯒꯠꯄꯅꯣ ꯑꯩ ꯐꯖꯅ ꯆꯥꯛ ꯆꯥꯗꯦ ꯆꯥꯛ ꯏꯁꯤꯡ ꯆꯥꯕ ꯃꯇꯝ ꯒ꯭ꯌꯥꯟ ꯇꯥꯗꯦ ꯆꯅꯤꯡꯕꯨꯇ ꯑꯇ ꯉꯔꯥꯡꯁꯨꯅꯦ ꯈꯪꯕ꯭ꯔꯥ ꯑꯩꯈꯣꯏꯒꯤ ꯀꯀꯥ ꯍꯣꯏ ꯃꯣꯏ ꯆꯥꯛ ꯆꯥꯕꯩ ꯇꯧꯋꯦꯕ ꯃꯌꯥꯝ ꯑꯗꯨꯒꯤ ꯊꯕꯛ ꯏꯪꯈꯥꯡ ꯂꯣꯏꯁꯤꯟꯕ ꯈꯣꯠꯄꯗ ꯄꯨꯡ ꯇꯔꯥꯃꯥꯊꯣꯏ ꯇꯥꯔꯦ ꯄꯨꯂꯞ ꯑꯗꯩꯗꯤ ꯋꯥꯃꯟꯗꯅ ꯄꯣꯞꯇꯥꯥꯔꯦ ꯏꯁꯥꯥꯁꯦ ꯇꯨꯝꯃꯦ ꯉ ꯑꯃꯨꯛ
ꯑꯍꯥ ꯑꯃꯨꯛ ꯌꯨꯝꯗ ꯂꯥꯛꯑꯦꯗꯅ ꯑꯗꯨꯒ ꯆꯥꯕꯗ ꯄꯨꯡ ꯑꯃ ꯑꯅꯤꯗ ꯑꯃꯨꯛ ꯆꯥꯁꯤꯜꯂꯦ ꯀꯩꯁꯨ ꯌꯥꯝ ꯆꯥꯕꯁꯨ ꯑ
ꯑꯩꯁꯨ ꯆꯥꯔꯝ ꯊꯐꯝꯐꯝ ꯈꯪꯗꯦ ꯏꯇꯣꯗ ꯁꯤꯗ ꯑ ꯇꯥꯅꯤ ꯀꯥꯟ ꯍꯒ ꯂꯦ ꯇꯥꯅꯤ ꯑꯣ ꯀꯩꯅꯣ ꯇꯅꯤ ꯀꯁ
ꯀ
ꯍꯥꯏ ꯑꯗꯣꯁꯨ ꯅꯨꯡꯉꯥꯏ ꯃꯇꯝ ꯌꯥꯝ ꯐꯪꯖꯩꯌꯦ ꯏꯁꯥꯒꯤ ꯑꯣꯏꯕꯗꯤ
ꯍꯣꯏ ꯑꯗꯨꯕꯨꯗꯤ ꯃꯇꯝꯕꯨꯗꯤ ꯐꯪꯉꯅꯤ ꯌꯥꯝ ꯍꯪꯆꯤꯠꯠꯇ
ꯑ
ꯆꯠꯇꯣꯏ ꯅꯠꯇ꯭ꯔꯣ
ꯆꯠꯇꯣꯏꯅꯤ ꯀꯩꯅꯣ ꯅꯣꯏ ꯂꯥꯛꯑꯗꯤ ꯅꯣꯏ ꯂꯥꯛꯇꯗꯤ ꯆꯠꯂꯛꯑꯣ
ꯂꯥꯛꯇꯣꯏꯅꯦ ꯏꯃꯥꯟꯅꯕꯤ ꯑꯃ ꯅꯪꯒ ꯊꯪꯅꯕꯗꯨꯗꯤ ꯂꯥꯛꯇꯣꯏꯏ ꯆꯂꯣ
ꯃꯥ ꯂꯥꯛꯗ ꯎ ꯃꯥꯗꯗꯤ
ꯑꯩꯈꯣꯏꯒꯤ
ꯃꯥꯗꯣ ꯃꯇꯣꯝꯇ ꯂꯩꯔꯤ ꯑꯗꯨꯅ ꯇꯥꯔꯤꯛ ꯇꯔꯥꯃꯉꯥ ꯐꯧꯤ ꯂꯥꯛꯄ ꯉꯝꯗꯧ ꯃꯥꯟꯗꯦꯒ ꯍꯥꯏꯔꯛꯄꯅꯦ
ꯅꯅꯨꯡꯉꯥꯏꯗꯤ ꯃꯤ ꯁꯨꯗꯕꯁꯦ
ꯑꯩ ꯌꯨꯝꯗꯒꯤꯩ ꯉꯁꯥꯏ ꯐꯣꯟ ꯇꯧꯔꯛꯑꯃꯤ ꯌꯨꯝꯗ ꯂꯥꯛꯑꯣ ꯀꯩꯗꯧꯏꯤꯅꯣ ꯍꯥꯏꯅ
ꯑꯩ ꯍꯧꯖꯤꯛ ꯀꯩꯅꯣ ꯇꯧꯔꯤ ꯂꯥꯏꯔꯤꯛ ꯀꯟꯅ ꯄꯥꯔꯦ ꯍꯥꯏꯕ ꯌꯥꯗ꯭ꯔꯣ ꯅꯥꯀꯣꯡ ꯇꯥꯅꯕꯤꯗ
ꯍꯥꯏꯌꯦ ꯑꯩꯅ ꯑꯩ ꯌꯨꯝꯗꯔꯛꯑꯗꯤ ꯑꯩꯒꯤ ꯊꯕꯛ ꯊꯧꯔꯝ ꯃꯌꯥꯝꯁꯦ ꯄꯥꯡꯊꯣꯛ ꯪ ꯉꯝꯕꯔꯣꯏ ꯑꯗꯨꯗꯤ ꯁꯤꯗ ꯂꯩꯔꯤꯅꯦ ꯍꯥꯏꯅꯦ
ꯃꯣꯏ ꯈꯪꯕ꯭ꯔꯣꯅꯦ ꯃꯥ ꯍꯣꯏ
ꯈꯪꯉꯦ ꯍꯥꯏꯗꯤ ꯑꯩꯅ ꯅꯥꯀꯣꯡ ꯇꯗꯥꯕꯤꯁꯦ ꯂꯩꯕ ꯀꯥꯟꯗ ꯃꯣꯏꯗ ꯍꯥꯏꯗꯕ ꯌꯥꯗ꯭ꯔꯦꯗꯅ
ꯑꯥ
ꯑꯗꯨ ꯃꯣꯏꯅ ꯀꯩꯒꯤꯅꯣ ꯍꯣꯡꯕ ꯀꯥꯟꯗ ꯁꯤꯒꯤꯅꯤ ꯍꯥꯏꯌꯦꯗꯅ
ꯎꯝ
ꯑꯗꯨꯅꯤ
ꯍꯣꯏꯗꯤꯦ ꯈꯪꯕꯅ ꯐꯩꯌꯦ ꯑꯩꯒꯤ ꯑꯃ ꯑꯦꯛꯖꯥꯝ ꯄꯔꯤꯈ꯭ꯌꯥ ꯑꯃ ꯋꯥꯠꯂꯤꯗꯅ ꯆꯤꯊꯥꯎꯧꯕ
ꯑꯗꯨꯒꯤꯗꯣ ꯉꯁꯤꯗꯣ ꯑꯩꯈꯣꯏꯅ ꯃꯦꯟꯁꯤꯟ ꯈꯣꯠꯆꯤꯟꯕ ꯇꯧꯁꯦ ꯍꯥꯏꯕꯅꯦꯕ ꯄꯩꯁꯥ ꯅꯨꯡꯁꯥ ꯊꯤꯔꯒ ꯉꯁꯤꯗꯣ ꯂꯥꯛꯑꯅꯣ ꯑꯣꯖꯥꯅ ꯍꯥꯏꯔꯛꯑꯦ ꯑꯩꯈꯣꯏꯒꯤ ꯑꯣꯖꯥ ꯅ ꯑꯗꯨꯗꯩ ꯇꯥꯡ ꯇꯔꯥꯗ ꯑꯣꯏꯅ ꯂꯥꯛꯑꯣ ꯑꯣ ꯑꯩꯈꯣꯏ ꯇ ꯂꯥꯏꯔꯤꯛ ꯇꯝꯐꯝꯗꯨꯗ ꯍꯥꯏꯔꯛꯑꯦ ꯃꯁꯤꯗꯣ ꯂꯥꯛꯀꯦ ꯇꯣꯡ ꯃꯇꯝꯗ ꯂꯥꯛꯇ꯭ꯔꯕ ꯍꯌꯦꯡ ꯑꯣꯏꯅ ꯂꯥꯛꯑꯒꯦ
ꯀꯔꯗ ꯍꯥꯏꯔ
ꯑꯥ
ꯂꯥꯛꯄꯗꯤ ꯍꯌꯦꯡ ꯂꯥꯛꯀꯅꯤꯌꯦ
ꯅꯣꯏꯒꯤꯗꯨꯒꯤ ꯄꯔꯤꯈꯥꯗꯣ
ꯑꯥ
ꯀꯔꯤ ꯀꯗꯅꯣ
ꯇꯥꯔꯤꯛ ꯀꯨꯟꯗ
ꯑ ꯂꯨꯄꯥ ꯀꯌꯥ ꯍꯥꯏꯔꯛꯏꯅꯣ ꯑꯗꯨꯒꯤ ꯃꯦꯟꯕꯒꯤꯅ
ꯑꯁ ꯑꯃꯒ ꯆꯥꯇ꯭ꯔꯦꯠꯂ ꯀꯌꯥꯅ ꯑꯃꯨꯛ ꯑꯣꯏꯗꯧ ꯃꯥꯜꯂꯦ ꯄꯩꯁꯥ ꯄꯥꯝꯕ ꯂꯕꯅ ꯂꯣꯏꯔꯦ ꯑꯩ ꯌꯥꯝꯃꯦ ꯑꯃ ꯑꯃ ꯑꯃꯇꯪ ꯑꯣꯏꯕꯗꯨꯅ ꯌꯥꯝꯃꯦ
ꯑꯣ ꯑꯅꯤ ꯑꯍꯨꯝ ꯁꯨꯔꯅ ꯈꯔ ꯐꯩꯌꯦꯕ
ꯑ ꯈꯔ ꯃꯥꯏ ꯌꯦꯡꯊꯣꯛ ꯌꯦꯟꯁꯤꯟ ꯇꯧꯕ ꯄꯩꯁꯥꯗꯣ ꯄꯥꯝꯃꯨꯒꯅ ꯑꯩꯗꯤ ꯐꯪꯉꯛꯄꯒ ꯆꯠꯄꯅ ꯍꯥꯟꯗꯣꯔꯦ
ꯑ ꯄꯝꯦ ꯣꯗ ꯑꯩꯈꯣꯏꯅ ꯀꯌꯥꯝ ꯋꯥꯏ
ꯑꯗꯨꯅꯦ ꯑꯗꯨꯕꯨꯗꯤ ꯑꯗꯨꯝ ꯍꯧꯅꯕꯤꯗꯨ ꯇꯧꯔꯗꯣꯏꯅꯦꯗ ꯑꯩꯈꯣꯏꯒꯤꯗꯤ ꯀꯣꯝꯊꯣꯂꯛꯑꯅꯤ
ꯀꯣꯝꯊꯣꯔꯛꯑꯅꯤ ꯁꯤꯗꯒꯤ ꯐꯖꯅ ꯄꯣꯠ ꯆꯩꯤꯗꯨ ꯄꯨꯁꯟꯒꯒ ꯆꯪꯒꯗꯕ ꯈꯨꯠꯁꯨ ꯈꯨꯠꯂꯥꯏ ꯃ
ꯄꯨꯁꯤꯡꯕ ꯑꯗꯨꯝ ꯄꯥꯕꯕꯨꯗꯤ ꯑꯃꯅꯤ ꯄꯥꯔꯒꯗꯤ ꯆꯠꯅꯤ ꯑꯗꯨ ꯀꯅꯥꯗ ꯍꯪꯗꯣꯏꯅꯣ ꯈꯪꯗꯌꯦ ꯍꯥꯏꯗꯤ ꯃꯣꯏꯒꯤ ꯍꯟꯗꯛ ꯑꯗꯨꯒꯤꯗꯨ ꯌꯥꯎꯗ꯭ꯔꯦꯕ
ꯎꯝ
ꯑꯗꯨꯅ ꯍꯪꯐꯝꯁꯨ ꯂꯩꯇꯦ ꯑꯣꯖꯥꯗ ꯍꯪꯕ ꯃꯉꯥꯏꯔꯦ
ꯑꯣꯖꯒꯅꯥꯅꯣ
ꯑꯣꯖꯥ ꯃꯀꯣꯛꯀꯤꯦ
ꯑꯣ ꯑꯗꯨꯃꯥꯟꯅꯕꯗꯨꯁꯨ ꯐꯖꯅ ꯍꯥꯏꯔꯛꯇꯧ ꯃꯥꯟꯗꯦ ꯑꯩꯅ ꯁꯨꯝ ꯈꯟꯕꯗ
ꯎꯝ
ꯑꯗꯨꯅ ꯅꯪ ꯑꯩꯈꯣꯏꯒꯤ ꯁꯤꯂꯦꯕꯁꯇꯨꯗꯒꯤꯀꯣ ꯅꯪꯅ ꯈꯪꯖꯕ ꯈꯔ ꯁꯦꯝꯕꯅ ꯐꯗꯧ ꯃꯥꯜꯂꯦ
ꯍꯣꯏ ꯃꯃꯥꯡꯒꯤ ꯄꯔꯤꯈ꯭ꯌꯥ ꯃꯈꯩ ꯀꯅꯥꯅꯣ ꯀꯟꯅ ꯆꯤꯡꯏꯤꯗꯨꯕꯣ
ꯁꯤꯦꯡ ꯃꯅꯥꯗꯦꯡꯅꯦ ꯑꯩꯈꯣꯏꯒꯤ ꯀꯥꯆꯤꯟꯗ ꯂꯩꯕ ꯑꯩꯈꯣꯏꯒꯤ ꯖꯥꯇꯤ ꯃꯥꯟꯅꯗꯕꯤꯗꯣ
ꯑꯥ ꯑ
ꯑꯣ ꯃꯣꯏꯒꯤ ꯃꯣꯏ ꯅꯨꯄꯥ ꯂꯥꯛꯄ ꯑꯗꯨꯒꯤ ꯃꯥꯒꯤ ꯒꯥꯔꯤꯗꯣ ꯃꯈꯣꯟ ꯈꯔ ꯊꯣꯛꯑꯦ
ꯑꯣ ꯑꯩꯗꯤ ꯆꯤꯡꯕꯩ ꯃꯥꯗꯔꯦ
ꯑꯗꯨꯗ ꯍꯒꯅꯦ ꯏꯃꯨꯡꯗ ꯎ ꯇꯦ
ꯌꯥꯝ ꯋꯥꯏꯀꯣ ꯊꯕꯛ ꯇꯧꯕꯁꯦ
ꯑꯩ ꯌꯥꯝ ꯋꯥꯏ ꯑꯩ ꯐꯤ ꯌꯥꯝꯕ ꯑꯝꯗ ꯑꯃꯨꯛ ꯆꯦꯜꯂꯤ ꯀꯥꯟ
ꯃꯤꯅ ꯅꯪ ꯎꯔꯒ ꯀꯩꯩꯅꯧꯒꯜꯂꯝꯗꯣꯏꯅꯤ ꯅꯥꯀꯣꯡ ꯇꯥꯅꯕꯤ ꯇꯧꯔꯒ
ꯅꯪ ꯀꯩꯅꯣ ꯉꯥꯎꯔꯕꯣ ꯀꯥꯏ ꯈꯜꯂꯝꯅꯤ ꯑꯍꯥꯟꯕ ꯅꯨꯄꯥ ꯀ ꯑꯣꯏꯣꯏꯕꯩ ꯉꯥꯎꯕ ꯃꯤꯒ ꯃꯥꯜꯂꯝꯅꯤ ꯉ
ꯃꯥꯟꯗꯣꯏꯅꯦ ꯏꯃꯥꯟꯅꯕꯤ ꯅꯪꯒ ꯊꯪꯅꯕꯤꯗꯣ ꯅꯍꯥꯟ ꯑꯗꯨꯃꯥꯏꯅ ꯂꯩꯔꯝꯕꯗꯣ ꯀꯌꯥ ꯃꯥꯜꯂꯦ ꯈꯪꯕ꯭ꯔꯥ
ꯀꯅꯤ ꯑꯋꯥ ꯐꯖ ꯊꯣꯛꯂꯛꯄꯁꯤꯗ ꯑꯈꯣꯏꯒꯤꯁꯤꯒꯤꯀꯣ ꯐꯤ ꯐꯥꯎꯕꯁꯤꯗ ꯐꯤꯔꯨꯛ ꯃꯌꯥꯝ ꯊꯣꯛꯅ ꯈꯪꯗ
ꯈꯪꯉꯦ ꯈꯪꯉꯦ ꯄꯦꯔꯨꯛ ꯃꯌꯥꯝ ꯈꯪꯉꯦ ꯃꯣꯏ ꯍꯦꯛꯅꯕꯅꯦ
ꯅꯥꯄꯤ ꯍꯤꯗꯥꯛ ꯀꯥꯞꯁꯤꯈꯨꯔꯦ ꯑꯗꯨꯅ ꯂꯣꯏ ꯁꯤꯔꯦ
ꯆ ꯄꯥꯗꯤ ꯄꯝꯃꯨꯣꯏ ꯌꯦ ꯑꯗꯨꯣ
ꯑꯥ ꯑꯩꯣꯏ ꯌꯥꯝ ꯊꯤ ꯌꯥꯝꯕꯅꯦ ꯍꯥꯏꯕ ꯁꯤ ꯄꯨꯂꯞꯁꯤꯃ ꯍꯧꯕꯅꯦ ꯍꯥꯏꯕ
ꯅꯥꯄꯤ ꯂꯣꯏ ꯁꯤꯔꯕꯣ ꯑꯗꯨꯗꯤ ꯍꯪꯉꯄꯥꯟ ꯁꯥꯔ ꯇꯧꯕꯗꯣ
ꯍꯪꯒꯄꯥꯟꯅ ꯑꯣꯏꯔꯦ ꯂꯣꯏꯅꯃꯛ ꯂꯣꯏꯅꯃꯛꯇꯤ ꯅꯠꯇꯦ ꯑꯗꯣ ꯈꯔ ꯁꯥꯏ ꯑꯩꯈꯣꯏ ꯆꯪꯅꯕ ꯃꯐꯝꯐꯧꯗꯣ ꯑꯗꯨ ꯑꯣꯏꯔꯦ ꯑꯗꯨꯒ ꯑꯩꯈꯣꯏ ꯐꯤꯌꯥꯡ ꯀꯣꯛ ꯀꯩꯁꯨ ꯂꯣꯏꯅ ꯊꯠꯂꯦ ꯋꯥꯒꯤ ꯐꯤꯌꯥ ꯀꯣꯀꯗ ꯂꯣꯏꯅ ꯇꯨꯔꯦ ꯀꯩꯝꯇ ꯂꯩꯇ꯭ꯔꯦ ꯑꯃ ꯊꯧꯔꯤꯗꯣ ꯑꯣ ꯊꯧꯤ ꯑꯅꯤ ꯈꯛꯇ ꯉꯥꯏꯔꯦ ꯊꯤ ꯐꯥꯎꯕ
ꯃꯤꯈꯜ ꯇꯧꯕ ꯀꯥꯡꯕꯨꯅꯔꯥ
ꯍꯥꯝ
ꯃꯤꯈꯜ ꯇꯧꯗꯧꯕ ꯀꯥꯡꯕꯨꯅꯔꯣ
ꯅꯠꯇꯦꯗ ꯃꯣꯏꯅꯁꯦ ꯃꯣꯏꯅ ꯃꯥꯟꯗꯦꯗ ꯈꯪꯗꯦ ꯀꯅꯥꯅꯅꯣ ꯑꯩꯗꯤ ꯈꯪꯍꯧꯗ꯭ꯔꯦ
ꯎꯝ ꯍꯟꯗꯛꯇꯤ ꯁꯤ ꯃꯇꯥꯡꯗ ꯀꯔꯤꯝ ꯈꯪꯗ꯭ꯔꯦ
ꯂꯥꯡꯕ ꯃꯈꯣꯟ ꯇꯥꯕ꯭ꯔꯥ
ꯇꯥꯗꯦ ꯇꯥꯗꯦ
ꯑꯁ ꯑꯩꯈꯣꯏ ꯖꯒꯣꯏ ꯁꯥꯕꯤꯌꯣꯏ ꯄꯥꯔꯇꯤꯗꯣ ꯌꯥꯝ ꯂꯥꯡꯉꯦ ꯁꯤꯗ ꯂꯥꯛꯑꯦ
ꯑꯗꯨ ꯍꯥꯏꯔꯒ ꯑꯩꯈꯣꯏ ꯑꯩꯒ ꯆꯥꯛ ꯆꯥꯃꯤꯟꯅꯕ ꯏꯁꯩ ꯁꯛꯄ ꯀꯥꯡꯕꯨꯗꯨꯣ ꯃꯣꯏ ꯉꯁꯥꯏ ꯊꯧꯔꯝ ꯑꯃꯒꯤ ꯏꯁꯩ ꯁꯛꯄ ꯃꯥꯜꯂꯦ ꯊꯥꯒꯠꯂꯛꯑꯦ
ꯑꯣ ꯑꯗꯨꯅꯦ ꯃꯣꯏꯅꯦ ꯅꯣꯏ ꯋꯥꯔꯦꯅ ꯍꯥꯏꯕꯅꯤ ꯑꯩꯅ ꯍꯪꯕ ꯀꯥꯟꯗ
ꯃꯣꯏ ꯑꯩꯈꯣꯏ ꯂꯩꯐꯝꯗꯨꯒꯤ ꯑꯩꯈꯣꯏ ꯂꯥꯏꯔꯤꯛ ꯇꯝꯐꯝꯒꯤ ꯂꯩꯐꯝꯗꯨꯒꯤ ꯑꯣꯏꯅ ꯊꯕꯛ ꯑꯃ ꯁꯤꯟꯕꯗꯀꯣ ꯃꯣꯏ ꯑꯗꯨꯝ ꯌꯥꯎꯝꯅꯦ
ꯃꯣꯏ ꯏꯁꯩ ꯏꯁꯩ ꯆꯄꯒꯤ
ꯑꯗꯨꯒꯨꯝꯕꯗ ꯆꯪꯍꯧꯗ꯭ꯔꯕꯅꯤꯅ ꯍꯧꯖꯤꯛꯇꯤ ꯀꯌꯥꯝ ꯋꯥꯅ ꯂꯩꯔꯦ
ꯑꯗꯨꯅꯦ ꯑꯩꯈꯣꯏꯗꯤ ꯂꯝ ꯀꯣꯏꯕꯒꯤ ꯇꯝꯃꯒ ꯄꯥꯠ ꯄꯣꯡꯗꯪ ꯆꯠꯂ ꯂꯣꯏꯁꯤꯜꯂꯦꯗꯅ
ꯌꯥꯝꯁꯨ ꯀꯣꯏꯕ ꯐꯪꯈꯤꯗ꯭ꯔꯦ ꯑꯩꯈꯣꯏ ꯂꯝ ꯀꯩꯁꯨ ꯀꯣꯏꯕ ꯑꯣꯏꯗꯦꯀꯣ ꯍꯦꯇꯕꯕꯒ ꯄꯨ ꯇꯧꯕꯒ ꯄꯨꯈ꯭ꯔꯤ
ꯀꯩꯁꯨ ꯀꯣꯏꯈꯤꯗꯦ
ꯌꯟ
ꯑꯁ ꯆꯤꯡꯁꯨ ꯌꯥꯝ ꯀꯥꯅꯤꯡꯉꯦ ꯍꯧꯖꯤꯛꯀꯥꯟꯁꯦ ꯃꯤ ꯆꯤꯡ ꯌꯥꯝ ꯀꯥꯟꯅꯗ꯭ꯔꯣ
ꯀꯥꯅꯤꯡꯉꯦ ꯑꯩꯁꯨ ꯆꯠꯅꯤꯡꯉꯦ ꯀꯩꯅꯣ
ꯑꯈꯣꯏ ꯃꯌꯥꯝꯇ ꯆꯠꯂꯨꯁꯤꯅ ꯄꯨꯟꯅ
ꯅꯨꯄꯥ ꯑꯃ ꯌꯥꯎꯗꯕꯗꯤ ꯌꯥꯔꯣꯏꯌꯦ